ꯎ
ꯑꯣ ꯌꯥꯔꯦ ꯉꯁꯤꯗꯤ ꯑꯃꯨꯛ ꯑꯁ ꯅꯡ ꯋꯥꯔꯕ
ꯋꯥꯗꯦꯗ
ꯍꯌꯦꯡ ꯍꯌꯦꯡ ꯆꯥꯝꯃ ꯍꯌꯦꯡ ꯆꯥꯝꯃ ꯊꯥꯕꯤꯔꯛꯀꯦ ꯑꯩꯅ ꯉꯁꯤ ꯈꯔ ꯆꯪꯉꯛꯄ ꯅꯨꯃꯤꯠꯅꯤ
ꯆꯝ ꯆꯥꯅꯤ ꯊꯔ ꯑꯣꯕꯔꯅ ꯑꯩ ꯄꯁꯥ ꯂꯧꯗ ꯑꯈꯨꯕꯗꯩꯩ ꯍꯌꯦꯪ ꯄꯩꯁ ꯂꯧꯗꯣꯏꯅꯦꯕ ꯈꯉꯗꯦ ꯑꯈꯨꯕꯗꯩꯩ ꯂꯧꯗ ꯌꯥꯔꯣꯏ ꯃꯔꯝꯗꯤ ꯍꯌꯦꯪ ꯑ ꯀꯩꯅꯣꯖꯤꯒꯤ ꯑꯩ ꯍꯌꯦꯪ ꯄꯨꯂꯞ ꯀꯣꯕꯔꯁꯤ ꯂꯣꯏꯅ ꯇꯧꯖꯤꯟꯗꯔ꯭ꯗꯤ ꯌꯔꯔꯣꯏꯕ
ꯑꯥ ꯑꯗꯨꯅ ꯍꯌꯦꯡꯗꯤ ꯆꯥꯕꯒꯤ ꯂꯨꯄꯥ ꯆꯥꯝꯒꯤ ꯊꯥꯕꯤꯔꯛꯑꯒꯦ
ꯅꯣꯡ ꯇꯥꯔꯦꯅꯦ
ꯎꯝ
ꯅꯣꯏ ꯅꯣꯡ ꯇꯥꯕ꯭ꯔꯣ ꯅꯣꯡ ꯑꯩꯈꯣꯏꯗꯤ ꯅꯣꯡ ꯀꯟꯖꯜꯂꯦ ꯀꯟꯖꯜꯂꯦ
ꯍꯩꯃ ꯑꯩꯈꯣꯏꯗꯤ ꯇꯥꯗꯦꯅꯦ ꯊꯣꯡ ꯊꯣꯡꯅꯥꯎꯒꯗꯣ ꯂꯣꯟꯖꯜꯂꯨꯀꯣ
ꯂꯣꯟꯖꯜꯂꯤ ꯂꯣꯟꯖꯜꯂꯤ ꯀꯣꯝ ꯑꯩꯈꯣꯏꯒꯤ ꯊꯣꯡꯅꯥꯎ ꯍꯥꯡꯇꯣꯛ ꯌꯥꯔꯗꯤ ꯊꯣꯡꯅꯥꯎ ꯍꯥꯡꯇꯣꯛꯄꯗ ꯅꯣꯡ ꯍꯥꯏꯖꯜꯂꯦ ꯈꯤꯇꯪ ꯊꯦꯡꯉꯨꯕꯗ ꯈꯪꯕꯔ
ꯑꯥ
ꯑ ꯀꯦꯜꯂꯛꯏꯕ ꯊꯣꯡ ꯃꯅꯥꯛꯇ
ꯑꯥꯎ ꯑꯁ ꯐꯖꯅ ꯌꯦꯡꯉꯨ ꯏꯄꯨꯡꯉꯣ ꯍꯜꯂꯣ ꯑꯣ
ꯇꯥꯏ ꯇꯥꯏ
ꯑꯣ ꯅꯣꯏꯒꯤ ꯍꯤꯗꯥꯛ ꯂꯥꯡꯊꯛꯀꯤ ꯃꯔꯝꯗ ꯈꯔ ꯍꯥꯏꯔꯛꯎꯅꯦ
ꯍꯤꯗꯥꯛ ꯂꯥꯡꯊꯛ ꯀꯌꯥ ꯐꯪ ꯍꯣꯏ ꯑꯦꯛꯖꯥꯝꯒꯤ ꯍꯣꯠꯅꯕꯩ ꯁꯕꯖꯦꯛ ꯑꯃ ꯈꯪꯕ꯭ꯔꯥ
ꯀꯩꯕ
ꯁꯕꯖꯦꯛ ꯑꯃꯅꯦ
ꯑꯥ
ꯑꯩꯗꯣ ꯑꯦꯝ ꯁꯤ ꯀ꯭ꯌꯨꯗꯣ ꯑꯝꯇ ꯏꯔꯝꯗꯦꯕ ꯑꯃꯈꯛ ꯑꯅꯤꯈꯛ ꯏꯔꯝꯃꯦꯕꯀꯣ
ꯑꯥ
ꯑꯗꯨꯕꯨ ꯑꯣꯖꯥꯗꯨꯅ ꯃꯥꯛꯇꯤ ꯇꯔꯥ ꯄꯤ ꯂꯩꯔꯝꯃꯤꯕ ꯑꯗꯨꯝ ꯏꯖꯨ ꯏꯔꯝꯗꯕꯗꯨꯗ
ꯑꯣ ꯐꯩꯅꯦ ꯑꯗꯨꯗꯤ ꯑꯗꯨꯗꯤ ꯀꯩꯅꯣ ꯃꯥ ꯉꯥꯎꯔꯗ꯭ꯔꯥ
ꯇ꯭ꯋꯦꯟꯇꯤ ꯑꯥꯏꯠ ꯐꯪ ꯂꯩꯔꯝꯃꯦ
ꯑꯥ
ꯑꯥ
ꯑꯣ ꯅꯣꯏꯗꯤ ꯈꯪꯗꯦꯗ ꯑꯩꯈꯣꯏꯁꯨ ꯂꯝ ꯀꯣꯏꯕ ꯈꯔ ꯆꯠꯅꯤꯡꯉꯦ ꯅꯣꯏ ꯅꯣꯡ ꯀꯟꯖꯜꯂꯛꯄ ꯃꯥꯜꯂꯦ ꯑꯁ ꯑꯩ ꯗꯥꯎꯗꯨꯗꯤ ꯁꯨꯌꯥꯍꯦ ꯌꯥꯗꯦ ꯍꯥꯏꯕ ꯑꯩꯅꯗꯤ ꯅꯪ ꯉꯁꯤ ꯑꯩꯅ ꯉꯁꯤ ꯈꯔ ꯂꯣꯏꯁꯤꯟꯒꯦ ꯇꯧꯕꯅꯦ ꯑꯗ ꯅꯪꯒꯤ ꯌꯥꯝ ꯀꯟꯁꯤꯜꯂꯣꯄꯒꯤ ꯃꯈꯣꯟꯒꯨꯝꯕ ꯅꯣꯡ ꯍꯥꯞꯄ ꯈꯣꯠꯄ ꯇꯧꯔ ꯇꯥꯔꯗꯤ
ꯍ ꯇꯗꯣ
ꯑꯥ ꯗꯤ ꯌꯦꯡꯉꯒꯦ
ꯑ ꯑꯗꯨꯝ ꯀꯌꯥꯋꯥꯗ
ꯑꯩ ꯁꯤꯟꯗꯨꯕ꯭ꯔꯥ
ꯑꯩ ꯇꯕ ꯐꯕ
ꯅꯉꯣꯟꯗ ꯇꯧꯔꯛꯀꯗꯕ ꯑꯅꯤ ꯍꯧꯖꯤꯛ ꯀꯩꯅꯣ ꯇꯧꯔ ꯌꯥꯅꯤ ꯑꯍꯨꯝ
ꯑꯍꯨꯝ ꯂꯩꯔꯤꯕ
ꯑ ꯁꯤꯒ ꯑꯃ ꯂꯩꯔꯦꯅꯀꯣ ꯑꯅꯤ ꯑꯃ ꯇꯧꯔꯒ ꯌꯥꯔꯅꯤ ꯑꯥ ꯑꯅꯤ ꯑꯃ ꯇꯧꯔꯛꯈꯤꯅꯤ ꯅꯣꯏ ꯅꯃꯥꯟꯅꯕ ꯉꯩ ꯑꯥ ꯂꯩꯔꯥ
ꯍ ꯍꯖꯦ ꯎ
ꯎꯝ
ꯎꯝ
ꯉ ꯁꯦ
ꯅꯣꯏ ꯅꯣꯏ ꯉꯁꯤ ꯉꯥꯗ ꯀꯌꯥ ꯂꯩꯔꯤꯅꯣ
ꯅꯪ ꯉꯁꯥꯏ ꯉꯥ ꯆꯥꯅꯤ ꯍꯥꯏꯗꯥꯏꯅꯦ ꯀꯩ ꯏꯟꯖꯥꯡ ꯆꯥꯔꯒꯦ
ꯁꯥꯖꯥꯎ
ꯑꯣ ꯍꯥꯎꯗꯔꯦ ꯎꯝ ꯎꯝ
ꯁꯣꯇꯅꯥꯟꯂ ꯌꯂꯤꯌꯥ
ꯑꯣ ꯐꯔꯦ ꯐꯔꯦ ꯅꯪꯗꯣ ꯈꯔ ꯅꯦꯈꯠꯄ ꯃꯥꯜꯂꯦ
ꯈꯜꯂꯤꯅꯦ ꯐꯦꯃꯤꯁꯇꯨꯝ ꯄꯩꯁꯥ ꯂꯩꯇꯔꯗꯤ ꯆꯠꯂꯣꯏ
ꯏꯆꯦꯅ ꯖ ꯑꯥꯌꯔ ꯑꯦꯞ ꯀꯨꯝꯕ ꯐꯥꯎꯔꯗꯤ ꯑꯩ ꯆꯠꯍꯟꯒꯦ
ꯆꯠꯅꯤꯡꯉꯦ
ꯁꯦꯚꯦꯟ ꯁꯦꯃꯤꯁꯇꯔꯗꯗꯤ ꯑꯩꯈꯣꯏꯗꯣ ꯌꯥꯝ ꯀꯥ ꯍꯟꯅ ꯂꯕꯔꯣꯏꯔ ꯁꯤꯛꯁ ꯁꯦꯃꯤꯁꯇꯔꯁꯤꯅꯦ ꯌꯥꯝ ꯂꯨꯔꯤꯁꯦ
ꯃꯣꯏꯅ ꯍꯥꯏꯅꯕ ꯍꯥꯏꯕ ꯑꯍꯟꯅ ꯁꯤ ꯁꯦꯃꯤꯁꯇꯔꯗꯒꯤꯗꯤ ꯌꯥꯝ ꯀꯥ ꯍꯦꯅ ꯁꯤꯛꯁ ꯁꯦꯃꯤꯁꯇꯔ ꯑꯩꯈꯣꯏꯒꯤ ꯁꯦꯅꯤꯌꯔ ꯑꯣꯏꯅ ꯁꯤꯛꯁ ꯁꯦꯃꯤꯁꯇꯔ ꯂꯣꯏꯔꯗꯤ ꯂꯣꯟꯅꯦ ꯑꯩꯈꯣꯏ ꯃꯦꯟꯇ ꯇ
ꯑꯥ
ꯑꯗꯨꯅ ꯁꯤꯛꯁ ꯁꯦꯃꯤꯁꯇꯔ ꯂꯣꯏꯔꯤ ꯂꯣꯏꯔꯦꯅ ꯍꯥꯏ ꯁꯤꯛꯁ ꯁꯦꯃꯤꯁꯇꯔ ꯂꯣꯏꯔꯗꯤ ꯂꯣꯏꯔꯦ ꯈꯜꯂꯣ ꯑꯇꯣꯞꯄ ꯁꯕꯖꯦꯛ ꯑꯅꯤꯗꯨꯗꯤ ꯁꯤꯛꯁ ꯁꯦꯃꯤꯁꯇꯔꯒ ꯆꯥꯡꯗꯝꯅꯕꯗ ꯌꯥꯝꯅ ꯂꯨꯗꯦꯅ ꯍꯥꯏꯕ
ꯅꯣꯏ ꯍꯧꯖꯤꯛ ꯀꯌꯥꯅꯣ ꯐꯥꯏꯕ꯭ꯂꯣ
ꯍꯧꯖꯤꯛ ꯑꯩ ꯁꯤꯛꯁ
ꯑꯣ ꯅꯪ ꯈꯔꯕꯨ ꯈꯪꯍꯧꯕ꯭ꯔꯥ ꯑꯗꯨꯗꯤ ꯅꯪ ꯀꯩꯗꯣ ꯇꯝꯃꯤꯕꯩ ꯀꯩ ꯀꯥꯟꯗꯨꯕ
ꯁꯔꯇꯤꯐꯤꯀꯦꯠ
ꯁꯥꯔꯇꯤꯐꯤꯀꯦꯠ ꯄꯥꯏꯔꯁꯨ ꯑꯦ ꯈꯤꯇꯪ ꯈꯪꯍꯧꯕ ꯂꯩꯗꯅ ꯅꯪꯅ ꯊꯕꯛ ꯈꯨꯗꯤꯡꯃꯛꯇ ꯑꯦ ꯇꯥꯛꯏ ꯃꯌꯥꯝꯗꯣ ꯅꯪꯒ ꯑꯩꯒ ꯅꯣꯂꯦꯖ
ꯁꯤꯗꯤ ꯇꯧ ꯇꯧꯗ꯭ꯔꯗꯤ ꯍꯩꯔꯣꯏ
ꯑꯥ ꯑꯗꯨꯕꯨꯗꯤ ꯍꯩꯔꯣꯏꯕ ꯑꯗꯣ ꯅꯪꯒꯤ ꯇꯝꯃꯛꯄ ꯅꯪꯒꯤ ꯅꯣꯂꯦꯖꯇꯨꯒ ꯁꯨꯛꯇꯝ ꯇꯝꯃꯛꯇꯕ ꯃꯤꯒꯤ ꯒ꯭ꯌꯥꯟ ꯂꯧꯁꯤꯡꯗꯨꯒ ꯈꯔꯗꯤ ꯈꯦꯠꯅꯔꯤꯗꯅ ꯑꯗꯨ ꯀꯃꯥꯏ ꯇꯧꯗꯣꯏꯅꯣ
ꯑꯩ ꯀꯃꯥꯏ ꯇꯧꯗꯨꯅꯣ ꯁꯥꯔꯗꯤꯕꯤꯒꯦꯠ ꯄꯨꯔꯥ ꯊꯣꯔꯛꯑꯅꯤ ꯇꯨꯀꯥꯟ ꯍꯥꯡꯉꯥꯅꯤ ꯇꯗꯨꯀꯥꯟ ꯃꯤꯒꯤ ꯌꯥ ꯍꯥꯏꯒꯗ ꯄꯔ ꯑꯣꯗꯀ ꯀꯗ
ꯅꯨꯡꯗꯤ ꯅꯨꯡꯉꯥꯏꯇꯦ ꯅꯪ ꯗꯨꯀꯥꯟ ꯑꯃꯨꯛ ꯌꯥꯎꯗꯣꯏꯔ
ꯀꯅꯥꯗꯗꯤ ꯀꯃꯥꯏꯅ ꯈꯪꯗꯧꯔꯤꯒꯦ
ꯎꯝ
ꯈꯪꯅꯕꯕꯨ ꯇꯝꯒꯗ꯭ꯔꯥ ꯄꯥꯁ ꯇꯧꯅꯕꯕꯨ ꯇꯝꯒꯗ꯭ꯔꯥ ꯒ꯭ꯌꯥꯟ ꯇꯥꯕꯅꯠꯇꯦ
ꯑꯣ ꯈꯪꯅꯕꯒꯤ ꯇꯝꯕꯗꯨꯗ ꯄꯥꯁ ꯇꯧꯕ ꯌꯥꯎꯔꯕꯅꯤ ꯀꯩꯅꯣ
ꯑ ꯑꯗꯨ ꯍ
ꯎꯝ ꯅꯣꯡ ꯀꯟꯕ ꯃꯥꯜꯂꯦ
ꯐꯔꯦ ꯐꯔꯦ ꯐꯔꯦ
ꯎꯝ ꯑꯩꯈꯣꯏꯗꯤ ꯉꯁꯁꯥꯏ ꯇꯥꯔꯝꯃꯦ ꯑꯗꯣ ꯍꯧꯖꯤꯛꯇꯤ ꯀꯩꯝ ꯇꯥꯔꯛꯈꯤꯗ꯭ꯔꯦ
ꯌꯥ ꯍꯥꯏꯅ ꯑꯩꯈꯣꯏꯕꯍꯣꯏꯅꯁꯨ ꯍꯥꯏꯔꯛꯄ
ꯍꯥ ꯑꯣ
ꯑꯩꯈꯣꯏ ꯕꯥ ꯍꯣꯏꯖꯨ ꯑꯈꯣꯏꯃꯁꯨ
ꯑꯥ ꯈꯪꯗꯦꯗ
ꯅꯣꯏꯗꯤ ꯑꯥ ꯂꯥꯏꯕ꯭ꯔꯦꯔꯤ ꯑꯗꯨꯝ ꯆꯠꯂꯤꯕ
ꯆꯠꯂꯤ ꯑꯩ ꯂꯥꯏꯕꯔꯤ ꯃꯊꯪꯗꯩ ꯆꯠꯂꯔꯣꯏ ꯇꯣꯏꯅꯤ ꯄꯩꯁꯥ ꯄꯥꯝꯃꯨꯔꯦꯅ ꯍꯜꯂꯣ
ꯇꯥꯏ ꯇꯥꯏ
ꯑꯣ ꯄꯩꯁꯥ ꯄꯥꯝꯃꯨꯔꯦꯅ ꯇꯧꯕ ꯍꯟꯗꯛꯀꯤꯖꯨ ꯗꯦꯠ ꯅꯥꯏꯟ ꯇꯥꯔꯤꯛ ꯃꯥꯄꯜꯗ ꯆꯠꯂꯝꯃꯦ ꯃꯥꯄꯜꯗꯩ ꯆꯠꯄꯗꯨꯅ ꯃꯥꯄꯜꯗ ꯊꯥ ꯐꯥꯔꯦ ꯆꯥꯇ꯭ꯔꯦꯠꯀ ꯀꯨꯟꯊ꯭ꯔꯥ ꯂꯧꯍꯧꯔꯦ ꯄꯩꯁꯥꯗꯣ ꯆꯥꯇ꯭ꯔꯦꯠꯀ ꯀꯨꯟꯊ꯭ꯔꯥ ꯄꯤꯔꯛꯑꯣ ꯍꯥꯏꯔꯦ ꯄꯤꯈꯔꯦ ꯊꯥ ꯇꯥꯡ ꯀꯨꯟꯊ꯭ꯔꯥ ꯐꯥꯎꯕꯒꯤ ꯑꯗꯨꯒ ꯑꯗꯨꯝ ꯆꯠꯇ꯭ꯔꯕ ꯑꯩꯁꯦ ꯇꯥꯔꯤꯛ ꯇꯔꯥꯗꯁꯨ ꯌꯨꯝ ꯆꯠꯂꯦ ꯇꯥꯔꯤꯛ ꯇꯔꯥꯃꯥꯊꯣꯏꯗꯅ ꯁꯟꯗꯦꯒꯤ ꯑꯉꯥꯡ ꯇꯨꯁꯟ ꯆꯠꯄꯩ ꯆꯠꯇ꯭ꯔꯦ ꯇꯥꯔꯤꯛ ꯇꯔꯥꯅꯤꯊꯣꯏꯗꯅ ꯑꯩꯒꯤ ꯕꯥꯔꯗꯦ ꯑꯩꯈꯣꯏ ꯕꯥꯔꯗꯦ ꯑꯃꯨꯛ ꯇꯧꯔꯦ ꯅꯪ ꯑꯩꯒꯤ ꯕꯥꯔꯗꯦꯒꯤ ꯋꯤꯁꯀ ꯄꯤꯔꯛꯇꯦꯅꯦ
ꯑꯩ ꯅꯨꯡꯗꯥꯡ ꯅꯉꯣꯟꯗ ꯍꯥꯏꯗꯨꯗꯤ ꯍꯦꯄꯤ ꯕꯥꯔꯗꯦ ꯏꯆꯦꯅ ꯈꯜꯂꯛꯇ꯭ꯔꯒ
ꯍ ꯑꯩꯅ ꯅꯪꯒꯤ ꯕꯥꯔꯗꯦꯗꯗꯤ ꯄꯩꯁꯥ ꯑꯗꯨꯝ ꯄꯤ ꯅꯪ ꯀꯔꯤꯁꯨ ꯄꯤꯔꯛꯇꯦ꯫
ꯏꯆꯦ ꯅꯪꯅ ꯑꯗꯨꯝ ꯀꯥꯟꯗꯨꯗ ꯏꯆꯦ ꯏꯁꯥꯒꯤ ꯄꯣꯀꯦꯠꯇꯇꯩꯩꯅ ꯑꯩꯅ ꯄꯨꯊꯣꯛꯑꯒ ꯑꯩꯈꯣꯏꯕꯥꯅ ꯂꯤꯁꯤꯡ ꯇꯔꯨꯛ ꯊꯥꯔꯤꯑ ꯑꯗꯨꯗꯩꯗꯤ ꯏꯆꯦ ꯑꯥ ꯔꯦꯟꯀꯤ ꯂꯨꯄꯥ ꯀꯩꯅꯣ ꯄꯤꯒꯔꯦ ꯑꯥ ꯔꯦꯟꯀꯤ ꯂꯨꯄꯥ ꯂꯤꯁꯤꯡ ꯇꯔꯨꯛꯀꯤ ꯗꯤꯄꫭꯁꯤꯠ ꯇꯧꯔ ꯊꯥꯔꯛ ꯑꯗꯩ ꯃꯩꯒꯤ ꯄꯩꯁꯥ ꯂꯨꯄꯥ ꯂꯤꯁꯤꯡ ꯑꯃ ꯑꯃꯒ ꯆꯠ ꯃꯈꯩ ꯆꯅꯤꯄꯥꯜ ꯌꯪꯈꯩ ꯄꯤꯒꯔꯦ ꯑꯗꯒꯤ ꯂꯨꯄꯥ ꯂꯤꯁꯤꯡ ꯇꯔꯨꯛ ꯃꯔꯤ ꯑꯃ ꯀꯩꯅꯣꯒꯤ ꯄꯤꯒꯔꯦ꯫ ꯂꯨꯄꯥ ꯆꯥꯝꯃ ꯌꯪꯈꯩ ꯂꯦꯝꯍꯧꯏ ꯑꯧꯒꯤ꯫ ꯑꯗꯩꯗꯤ ꯅꯣꯡ ꯅꯤ-ꯅꯤ ꯑꯃꯨꯛ ꯂꯨꯄꯥ ꯆꯥꯝ ꯌꯪꯈꯩꯗꯨꯅ ꯂꯦꯝꯑꯦ꯫ ꯍꯧꯖꯤꯛꯁꯨ ꯃꯤꯒꯤ ꯄꯩꯁꯥ ꯌꯥꯝ ꯃꯤꯒꯤ ꯄꯩꯁꯥ ꯌꯥꯝ ꯇꫭꯟ
ꯇꯣ ꯂꯒꯦ
ꯗꯨꯀꯥꯟꯒꯤ ꯂꯨꯄꯥ ꯆꯥꯝꯃꯉꯥꯃꯨꯛ ꯆꯥꯡ ꯇꫭꯟ
ꯑꯣ ꯇꯝ ꯇꯝ ꯁꯤꯡꯑ ꯂꯣꯏꯔꯦ ꯅꯪ ꯁꯤ ꯀꯟꯅ ꯇꯥꯒ ꯂꯣꯏꯔꯦ꯫
ꯅꫭꯛꯄ ꯌꯥꯗꯦ ꯌꯥꯝ꯫
ꯑꯣ ꯑꯥꯏ ꯑꯦꯝ ꯁꯣ ꯁꯣꯔꯤ ꯑꯗꯨ ꯏꯕꯨꯡꯉ ꯑꯩꯅꯅꯦ ꯑꯁ ꯑꯩꯁꯨ ꯃꯊꯥ ꯁꯥꯏꯖꯦ ꯑꯩ ꯍꯟꯗꯛꯀꯤ ꯄ ꯝꯝ ꯁꯦꯜ ꯈꯔ ꯆꯪꯉꯛꯄꯗꯨꯅꯥ ꯑꯩꯅ ꯃꯆꯤꯠ ꯃꯆꯦꯠ ꯂꯧꯊꯣꯛꯄꯗꯅꯦ ꯑꯁ ꯂꯣꯏ ꯂꯣꯏꯗꯣꯔꯦ ꯅꯪꯒꯤ ꯇꯔꯥꯃ ꯇꯔꯥꯃꯥꯊꯣꯏꯗ ꯌꯥꯎꯔꯤꯕ ꯇꯔꯥ ꯊ ꯌꯥꯎꯔꯤꯑꯕꯀꯣ ꯅꯪꯒꯤ ꯄꯩꯁꯥ ꯊꯥꯅꯤꯡꯉꯥꯏ ꯊꯥꯕꯒꯤ ꯃꯇꯥꯡꯗꯨꯗ ꯑꯩꯅ ꯇꯔꯥ ꯑꯃꯗꯤ ꯅꯪꯒꯤ ꯊꯥꯅꯕ ꯕꯕꯥꯗ ꯍꯥꯏꯕ ꯕꯕꯥꯅ ꯌꯥꯔꯅꯤ ꯊꯝꯃꯣ ꯍꯥꯏꯕꯒꯤ ꯑꯩꯁꯦ ꯇꯔꯥꯃꯥꯊꯣꯏꯗꯤ ꯌꯥꯎꯔꯤꯑꯕ ꯑꯗꯨꯒ ꯑꯩꯅ ꯈꯔ ꯑꯃꯗꯤ ꯁꯤꯖꯤꯟꯅꯈ꯭ꯔꯕ ꯍꯥꯏꯗꯤ ꯑ ꯑꯍꯥꯝꯕꯩꯗꯨꯅ ꯏꯆꯦ ꯑꯥꯏ ꯅꯨꯡꯉꯥꯏꯇꯅ ꯑꯅꯤ ꯄꯤꯕꯤꯔꯦ ꯅꯪꯒꯤꯗꯤ ꯑꯝꯇ ꯄꯤꯗ꯭ꯔꯦ ꯑꯅꯤ ꯄꯤꯕꯤꯔꯦ ꯃꯥꯒꯤ ꯑꯩꯅ ꯑꯍ
ꯃꯊꯪ ꯁꯦꯃꯤꯁꯇꯔꯗꯩꯗꯤ ꯍꯟꯗꯛ ꯃꯊꯪ ꯁꯦꯃꯤꯁꯇꯔꯕꯨꯗꯤ ꯈꯔ ꯋꯥꯔ ꯑꯗꯨꯒ ꯅꯦꯛꯁꯇꯩꯗꯤ ꯋꯥꯔꯔꫭꯏꯗ ꯀꯥꯏ
ꯎꯝ ꯈꯪꯗꯦ ꯑꯗꯨ ꯌꯦꯡꯉꯁꯦ ꯍꯣꯏ ꯍꯣꯏ ꯑꯗꯨꯗꯤ ꯉꯁꯤꯒꯤꯗꯤ ꯅꯪꯁꯨ ꯄꯣꯊꯥꯖꯔꯣꯀꯣ꯫ ꯑꯩꯁꯨ ꯊꯝꯃꯒꯦ ꯅꯪꯒꯤ ꯀꯥ ꯁꯤꯟꯗꯨꯕ ꯈꯣꯠꯇꯨꯕꯗꯣ ꯂꯣꯏꯁꯤꯜꯂꯣ ꯑꯩꯁꯨ ꯇꯧꯗꯨꯕ ꯊꯕꯛ ꯈꯔ ꯂꯩ ꯃꯁꯤꯁꯦ ꯑꯝꯇ ꯍꯥꯟꯅ ꯂꯣꯏꯁꯤꯟꯈꯤꯒꯦ ꯊꯝꯃꯦ ꯊꯝꯃꯦ꯫
ꯍꯣꯏ ꯊꯝꯃꯒꯦ ꯊꯝꯃꯒꯦ꯫ ꯍꫭꯏ ꯍꫭꯏ ꯏꯆꯦ꯫